ꯇꯥꯕ꯭ꯔ
ꯑꯣ ꯇꯥꯏꯌꯦ
ꯎꯝ ꯅꯪꯗꯤ ꯀꯔꯤ ꯇꯥꯎꯕ꯭ꯔꯥ
ꯑꯣ ꯀꯔꯤꯁꯨ ꯇꯣꯗꯦ
ꯑꯦ ꯆꯛ ꯆꯥꯔꯔꯕꯣ
ꯆꯤꯔꯦ
ꯍꯣꯏ ꯅꯪꯒꯤ ꯆꯔꯁꯆ ꯆꯠꯄꯔꯥ
ꯑꯍꯝ ꯆꯠꯇꯦ
ꯑꯣ
ꯌꯨꯝꯗꯥ ꯂꯩꯌꯦ
ꯎꯝ ꯐꯨꯠꯕꯣꯜ ꯌꯦꯡꯕ꯭ꯔꯥ ꯑꯗꯨꯗꯦ
ꯌꯦꯡꯒꯦ
ꯐꯨꯠꯕꯣꯜ ꯌꯦꯡꯕꯒꯤ ꯆꯠꯇ꯭ꯔꯣ
ꯅꯥꯏ ꯅ ꯅꯠꯇꯦ
ꯎꯝ
ꯌꯦꯍꯤꯠ ꯑꯝꯍꯝ ꯅꯪ ꯀꯔꯤ ꯇꯧꯔꯤ
ꯑꯗꯨꯝ ꯂꯩꯏꯗ ꯑꯩꯁꯨ
ꯑꯧꯋꯣ
ꯎꯝ ꯅꯣꯏꯗꯤ ꯆꯛ ꯆꯔꯕꯣ
ꯆꯥꯔꯦ
ꯎꯝ ꯀꯔꯤ ꯃꯊꯦꯡꯅꯣ
ꯎꯪ ꯀꯣꯕꯤ ꯌꯥꯝ
ꯍꯥꯎꯅꯤꯀꯣ
ꯍꯣꯏ ꯍꯥꯎꯋꯦ ꯍꯤ ꯅꯪ ꯆꯥꯔꯕ꯭ꯔꯥ
ꯈꯨꯏꯁꯨ ꯆꯥꯔꯦ
ꯑꯥ ꯀꯔꯤ ꯏꯟꯁꯡ
ꯆꯥꯏꯌꯦ ꯍꯎꯋꯤ
ꯑꯥꯎ ꯑꯍꯝ
ꯅꯪꯗꯤ ꯌꯨꯝꯗ ꯂꯩꯕ꯭ꯔꯥ ꯀꯗꯥꯏꯗ ꯂꯩꯕ꯭ꯔꯥ
ꯑꯩ ꯌꯨꯝꯗ ꯂꯩꯌꯦ
ꯑꯣ
ꯅꯪꯒꯤ
ꯑꯩꯁꯨ ꯑꯣ ꯌꯨꯝꯗ ꯂꯩꯌꯤꯗ
ꯑꯣ
ꯑꯗꯨ ꯅꯣꯏꯗꯤ ꯃꯤ ꯀꯌꯥ ꯂꯩꯔꯤꯕ꯭ꯔꯅꯣ
ꯎꯝ ꯑꯅꯤ ꯂꯩꯌꯦ
ꯎꯝ
ꯏꯆꯦꯅꯦ ꯑꯥꯏꯅꯦ
ꯑꯣ
ꯅꯪꯒꯤ ꯃꯟꯗ ꯃꯌꯨ ꯀꯥꯏꯦ ꯂꯩꯒꯦ
ꯑꯈꯣꯏꯗꯤ ꯃꯤ ꯃꯉꯥ ꯂꯩꯌꯦ
ꯑꯣ
ꯏꯆꯟ ꯑꯅꯤꯒ ꯑꯥꯢꯒ ꯏꯃꯥ ꯏꯄꯥ ꯂꯩꯌꯦ
ꯑꯣ
ꯍꯣꯏ
ꯍꯣꯖꯤꯛ ꯀꯅꯥ ꯂꯦ ꯀꯌꯥ ꯂꯩꯔꯤ
ꯈꯣꯗꯤꯛ ꯂ ꯍꯣꯖꯤꯛꯗꯤ ꯏꯆꯟ ꯑꯅꯤꯒ ꯑꯩꯒ ꯑꯩꯒꯤ ꯃꯔꯨꯞ ꯅꯨꯄꯤ ꯑꯅꯤ ꯂꯩꯌꯦ
ꯑꯣ
ꯑꯩꯈꯣꯏꯗꯨ ꯁꯤꯡꯖꯨꯁ ꯁꯦꯝꯂꯒ ꯆꯥꯒꯦ ꯍꯥꯏꯅ ꯂꯩꯕ
ꯅꯠꯇꯦ ꯃꯇꯦ
ꯏꯗꯤ ꯁꯤꯡꯖꯨ ꯆꯥꯕ꯭ꯔꯥ
ꯑꯣ ꯆꯥꯏ ꯆꯥꯏ
ꯄꯥꯝꯕ꯭ꯔꯥ ꯅꯪꯗꯤ
ꯎꯝ ꯄꯥꯝꯃꯦ
ꯑꯣ
ꯎ
ꯍꯥꯎꯋꯦꯀꯣ
ꯍꯣꯏ ꯃꯟꯁꯨꯗꯣ ꯌꯥꯝꯅ ꯍꯥꯎꯋꯤ
ꯍꯥꯏꯁꯨ ꯌꯥꯝ ꯄꯥꯝꯃꯦ ꯁꯤꯡꯗꯨꯗꯤ
ꯑꯩꯈꯣꯏꯗ ꯅꯥꯀꯨꯞꯄꯤꯒꯤ ꯁꯤꯡꯖꯨ ꯁꯦꯝ ꯆꯥꯒꯦ ꯍꯥꯏꯦꯟꯅ ꯂꯩꯕ
ꯑꯣ ꯎ
ꯅꯣꯏꯁꯨ ꯑ ꯁꯟꯗꯦ ꯅꯠꯇ꯭ꯔꯒ ꯁꯇꯔꯗꯦ ꯀꯣꯏꯕ ꯂꯥꯛꯑꯣꯅ ꯑꯩꯈꯣꯏꯗꯁꯨ
ꯍꯣꯏ
ꯎꯝ ꯅꯣꯏꯗꯤ ꯀ꯭ꯂꯥꯁ ꯂꯩꯕ꯭ꯔꯥ
ꯀ꯭ꯂꯥꯁ ꯂꯩꯌꯦ
ꯎꯝ ꯄꯨꯡ ꯀꯌꯥꯗꯒꯤ
ꯄꯨꯡ ꯇꯔꯨꯛ
ꯑꯣ
ꯇꯔꯥ
ꯄꯨꯡ ꯇꯔꯥꯏꯗꯒꯤ ꯑꯣ ꯁꯤꯅꯤ ꯎꯝ ꯑꯗꯨꯗꯒꯤ ꯏꯃꯥ ꯏꯄꯥꯅ ꯀꯔꯤ ꯇꯧꯕ꯭ꯔꯥ
ꯀꯔꯤ
ꯅꯪꯒꯤ ꯏꯃꯥ ꯏ ꯏꯄꯥꯗꯨ ꯀꯔꯤ ꯊꯕꯛ ꯇꯧꯕ꯭ꯔꯥ
ꯑꯩꯒꯤ ꯏꯄꯥꯅ ꯑꯣꯖꯥ
ꯑꯣ
ꯏꯃꯥꯅ ꯍꯥꯎꯁꯋꯥꯏꯐꯅꯤ
ꯑꯣ
ꯅꯪꯒꯤꯗꯤ
ꯑꯩꯒꯤ ꯏꯃꯥꯁꯨ ꯍꯥꯎꯁ ꯋꯥꯏꯐꯅꯦ ꯑꯗꯨꯒ ꯑꯩꯒꯤ ꯏꯄꯥꯗꯨ ꯗ꯭ꯔꯥꯏꯕꯔꯅꯦ
ꯑꯣ
ꯎꯝ
ꯎꯝ
ꯑꯦꯝ ꯄꯤ ꯀ꯭ꯂꯥꯁ ꯀꯌꯥ ꯑꯩꯒꯤ
ꯑꯣ ꯑꯩꯥꯏ ꯀ꯭ꯂꯥꯁ ꯇꯨꯋꯦꯜꯐꯅꯤ
ꯎꯝ
ꯅꯗꯤ
ꯑꯩꯗꯤ ꯑ ꯎꯝ ꯑꯩꯥꯏ ꯇꯤ ꯀ꯭ꯂꯥꯁ ꯂꯂꯦꯕꯟꯅꯦ
ꯑꯣ ꯈꯔꯁꯔꯤꯅꯦ
ꯍꯥ
ꯀꯔꯤ ꯏꯁꯇ꯭ꯔꯤꯝꯗ ꯂꯩꯔꯤ
ꯑꯩꯗꯤ ꯑꯔꯠꯁꯇ ꯂꯩꯕꯅꯦ
ꯑꯣ ꯑꯩ ꯁꯥꯏꯟꯁꯗ
ꯑꯣ ꯌꯥꯝ ꯐꯔꯦ ꯑꯗꯨꯗꯤ
ꯍꯣꯏ ꯎꯝ
ꯑꯗꯨꯒꯤ ꯊꯕꯛꯁꯨ ꯂꯥꯏꯅ ꯐꯪꯈꯤꯅꯤꯀꯣ ꯑꯗꯨꯗꯤ
ꯑꯣ
ꯑꯗꯨ ꯑꯗꯨ ꯅꯪꯗꯤ ꯉꯁꯤꯗꯤ ꯀꯔꯤ ꯇꯧꯒꯦ
ꯄꯁ ꯇꯗꯤ ꯀ꯭ꯂꯥꯁ ꯂꯩꯌꯦ
ꯁꯟꯗꯦꯁꯨ ꯀ꯭ꯂꯥꯁ ꯂꯩꯕ꯭ꯔꯅꯦ
ꯅꯣ ꯁꯗꯦꯁꯤꯇꯤꯟꯅ
ꯎꯝ
ꯑ
ꯀꯣꯏꯕ ꯆꯠꯂꯣꯏꯔꯥ ꯅꯣꯏꯗꯤ
ꯅꯠꯇꯦ
ꯎꯝ
ꯆꯠꯅꯤ ꯑꯩ ꯌꯥꯝ ꯂꯤꯖꯤ ꯑꯣꯏꯔꯤ
ꯍꯥꯏꯗꯤ ꯌꯨꯝꯗ ꯑꯗꯨꯝ ꯍꯣꯜꯗ ꯂꯩꯕꯗꯣꯀꯣ
ꯑꯣ
ꯃꯁꯥ ꯌꯥꯝ ꯋꯥꯏꯑꯦ ꯍꯥꯏꯕ
ꯑꯗꯨꯒꯤ ꯃꯨꯔꯨꯞꯁꯤꯡꯒ ꯍꯧꯖꯤꯛ ꯁꯤꯡꯖꯨ ꯁꯦꯡꯃꯔꯥ ꯆꯥꯒꯦ ꯍꯥꯏꯟꯅ ꯂꯩꯕ ꯑꯗꯨ ꯍꯔꯤꯟ ꯆꯥꯕ ꯂꯣꯏꯗꯤ ꯃꯔꯨꯞꯁꯤꯡꯒꯤ ꯌꯨꯝꯗ ꯀꯣꯏꯕ ꯆꯠꯀꯦ ꯍꯥꯏꯅ ꯂꯩꯕ ꯑꯩꯈꯣꯏꯗ
ꯑꯣ
ꯎꯝ
ꯑꯗꯨꯗꯤ ꯌꯥꯝ ꯅꯨꯡꯉꯥꯏꯔꯤ
ꯑꯗꯨ ꯅꯣꯏꯗꯤ ꯅꯪꯗꯤ ꯀꯅꯥꯒ ꯂꯩꯕ꯭ꯔꯥ
ꯑ ꯑꯣ ꯑꯩꯅꯦ ꯏꯆꯦꯒ ꯂꯩꯔꯤ
ꯑꯣ ꯎ ꯅꯪꯒꯤ ꯏꯆꯦꯗꯤ ꯀꯔꯤ ꯊꯕꯛ ꯇꯧꯕ
ꯑꯩꯒꯤ ꯏꯆ‌ꯦꯗ‌ꯣ ꯇꯤꯠ ꯇꯤꯆꯔꯅꯤ
ꯑꯣ ꯑꯗꯨꯗꯤ ꯌꯥꯝ ꯐꯩꯅ ꯅꯪꯒꯤ ꯏꯄꯥꯁꯨ ꯑꯣꯖꯥꯅꯤ ꯅꯪꯒꯤ ꯏꯆꯦꯁꯨ ꯑꯣꯖꯥꯅꯤ ꯑꯗꯨꯗꯤ
ꯍꯣꯏ
ꯎꯝ ꯎꯝ ꯑꯎ ꯅꯪꯒꯤ ꯏꯆꯦꯁꯨ ꯂꯩꯕ꯭ꯔꯣ ꯍꯧꯖꯤꯛ
ꯀꯥꯔꯦ
ꯅꯪꯒꯤ ꯏꯆꯦꯒ ꯂꯩꯕ꯭ꯔꯥ
ꯑꯝꯝ ꯎꯝ ꯁꯤꯟꯅ ꯄꯇꯤ ꯂꯩꯌꯦ
ꯑꯣ
ꯎꯝꯝ ꯅꯪ ꯅꯔꯦꯟ ꯅꯔꯟ ꯀꯔꯤ ꯇꯧꯔ‌ꯦ
ꯍꯥꯏꯗꯤ ꯉꯔꯥꯡ ꯀ꯭ꯂꯥꯁ ꯆꯠꯄ ꯑꯗꯨꯒ ꯍꯜꯂꯛꯈ꯭ꯔꯒ ꯂꯥꯟꯁ ꯇꯥꯔꯒ ꯑꯗꯨꯝ ꯂꯥꯏꯔꯤꯛ ꯇꯨ ꯑꯥꯋꯥꯔꯁꯀꯨꯝꯕ ꯄꯥꯔꯒ ꯑꯗꯨꯝ ꯀꯣꯏꯕ ꯆꯠꯄꯅꯤꯗ
ꯑꯎ
ꯅꯪꯗꯤ ꯉꯔꯥꯡ ꯀ꯭ꯂꯥꯁ ꯂꯩꯕ꯭ꯔꯥ
ꯍꯣꯏ ꯂꯩꯌꯦ
ꯎꯝ ꯅꯨꯡꯉꯥꯏꯗꯦ
ꯅꯨꯡꯉꯥꯏꯔꯤ
ꯎꯝ ꯑꯗꯨ ꯅꯪꯒꯤ ꯀ꯭ꯂꯥꯁ ꯆꯛꯂꯔꯒ ꯆꯠꯈꯔꯒ ꯍꯜꯂꯛ ꯍꯜꯂꯛꯄ ꯀꯔꯤ ꯇꯕ꯭ꯔꯥ
ꯎꯝ ꯀꯔꯤꯁꯨ ꯇꯧꯗ‌ꯦ
ꯎꯝ ꯍꯝ
ꯎꯝ
ꯅꯪꯒꯤ ꯁ꯭ꯀꯨꯜ ꯗ ꯃꯦꯝꯕꯔ ꯀꯩ ꯂꯩꯒ‌ꯦ
ꯑꯩꯈꯧꯏ ꯑꯩꯒꯤ ꯀ꯭ꯂꯥꯁꯇꯗꯤ ꯃꯤ ꯁꯚꯦꯟꯇꯤ ꯐꯣꯔ ꯂꯩꯌꯦ
ꯑꯣ
ꯍꯣꯜꯕꯨꯗꯤ ꯈꯪꯗꯦ ꯑꯩꯁꯨ
ꯑꯣ ꯀꯌꯥ ꯂꯩꯔꯤ
ꯍ
ꯀꯌꯥ ꯂꯩꯔꯤ
ꯃꯤ ꯁꯦꯚꯦꯟꯇꯤ ꯐꯣꯔ ꯂꯩꯌꯦ ꯍꯥꯏꯕ
ꯍꯥ
ꯃꯤ ꯁꯦꯚꯦꯟꯇꯤ ꯐꯣꯔ ꯂꯩꯌꯦ
ꯑꯥ ꯑ ꯑꯣ ꯑꯣ
ꯅꯣꯏꯗꯗꯤ
ꯅꯥꯏꯟꯇꯤ ꯂꯩꯌꯦ
ꯑꯣ
ꯆ‌ꯦꯛꯁꯤꯟ ꯑꯩꯒꯤ ꯀ꯭ꯂꯥꯁꯇ ꯌꯥꯝ ꯂꯩꯌꯦ ꯁ‌ꯦꯛꯁꯥꯟ ꯑꯦ ꯕꯤ
ꯑꯩꯈꯣꯏꯁꯨ ꯑꯦ ꯕꯤ ꯁꯤ ꯂꯩꯌꯦ
ꯑꯣ
ꯑꯃ ꯑꯣ ꯑꯩꯅ ꯁꯦꯛꯁꯟ ꯑꯦꯅꯤ ꯍꯥꯏꯕ ꯑꯩ ꯑꯩꯈꯣꯏ ꯄ꯭ꯂꯥꯁꯇ‌ꯣꯀꯣ ꯃꯤ ꯁꯚꯦꯟꯇꯤ ꯐꯣꯔ ꯂꯩ ꯑꯦ ꯕꯤ ꯇꯝꯃꯤ ꯍꯟꯗ꯭ꯔꯦꯗ ꯂꯩꯌ‌ꯦ ꯑꯗꯨꯒ ꯁꯤꯗꯁꯨ ꯃꯤ ꯍꯟꯗ꯭ꯔꯦꯠ ꯂꯩꯌ‌ꯦ ꯑꯩꯈꯣꯏꯒꯤꯗꯨ ꯂꯦꯁ ꯑꯣꯏꯌꯦ ꯍꯥꯏꯕ
ꯁ‌ꯦꯛꯁꯟ ꯑꯦ ꯁꯨ ꯂꯦꯁ ꯑꯣꯏꯕ
ꯎꯝ
ꯃꯤꯌꯥꯝ ꯂ‌ꯩꯌ‌ꯦ ꯑꯩꯈꯣꯏꯒꯤꯗ
ꯑꯣ
ꯀ꯭ꯂꯥꯁꯔꯨꯝꯁꯨ ꯇꯥꯏꯛ ꯑꯣꯏꯌꯦ ꯄꯤꯛꯃꯟꯕꯒꯤꯀꯣ
ꯑꯣ
ꯑꯗꯨꯒ ꯌꯥꯝ ꯁꯥꯏꯌ‌ꯦ
ꯋꯥꯏꯌ‌ꯦꯗ ꯅꯣꯏꯒꯤꯗꯤ ꯅꯣꯏꯗꯤ ꯃꯤ ꯀꯌꯥ ꯂꯩꯕꯅꯣ
ꯑꯩꯈꯣꯏꯁꯨ ꯁ‌ꯦꯛꯁꯟ ꯑꯦ ꯅꯥꯏꯟꯇꯤ ꯂꯩꯌꯦ ꯁꯦꯛꯁꯟ ꯕꯤ ꯑꯩꯠꯇꯤ ꯁꯦꯚ‌ꯦꯟ ꯂꯩꯌꯦ ꯑꯩꯈꯣꯏꯒꯤ ꯁ꯭ꯀꯨꯜꯗꯨ ꯀꯣꯂꯦꯖꯁꯨ ꯂꯩꯌꯦ ꯎꯝ ꯍꯥꯏ ꯁ꯭ꯀꯨꯜꯁꯨ ꯂꯩꯌꯦ
ꯎꯝ ꯅꯣꯏ ꯅꯣꯏꯒꯤꯗ‌ꯣ ꯑꯥ ꯀ꯭ꯂꯥꯁ ꯀꯌꯥꯗꯒꯤ ꯀꯌꯥ ꯐꯪꯥꯎ ꯂꯩꯕ꯭ꯔꯥ ꯂꯥꯏꯛ ꯅꯔꯖꯔꯤꯗꯒꯤꯔ